ꯍꯜꯂꯣ
ꯎ
ꯇꯥꯕ꯭ꯔꯣ ꯇꯌꯦ
ꯆꯥꯗꯔꯤꯌꯦ
ꯈꯩꯅꯅ ꯆꯥꯛ ꯆꯥꯕ꯭ꯔꯣ ꯍꯥꯏꯔꯒ
ꯆꯥꯗꯔꯤꯕ
ꯑꯆꯥ
ꯅꯪꯗꯤ
ꯑꯩꯁꯨ ꯆꯥꯗ꯭ꯔꯤ ꯏꯟꯁꯥꯡ ꯊꯣꯡꯈ꯭ꯔꯦ ꯆꯥꯛꯁꯤ ꯀꯥꯝꯈ꯭ꯔꯦ
ꯆꯥꯕ ꯂꯥꯏꯔꯤ ꯊꯣꯡꯗ꯭ꯔꯤ ꯑꯗꯨꯒꯤꯗꯣꯛꯅꯤꯡꯕ ꯑꯩꯗꯣ ꯑꯩ ꯗꯦꯍꯤꯗ ꯂꯩꯌꯦ ꯍꯧꯖꯤꯛꯄꯨꯗꯤꯛ
ꯗꯦꯜꯂꯤ ꯗꯦꯜꯂꯤꯗ ꯌꯥꯝꯌꯥꯝ ꯂꯩꯅꯦ
ꯅꯪꯗꯤ
ꯑꯩ ꯒꯧꯍꯥꯇꯤꯗ ꯂꯩ ꯑꯩ ꯦꯜꯂꯤꯗ ꯂꯩꯔꯝꯕꯅꯦ ꯑꯩ ꯂꯩꯅꯤꯡꯗꯕꯒꯤ ꯒꯨꯧꯍꯥꯇꯤꯗ ꯁꯤꯐ ꯇꯧꯈ꯭ꯔꯦ
ꯑꯠꯆꯥꯥ ꯅꯣꯏꯌꯦ ꯀꯥꯡꯕꯨꯅꯤꯅꯦ ꯅꯃꯥꯟꯅꯕ ꯐ ꯆ ꯆꯥꯔꯕ꯭ꯔꯣ ꯍꯥꯏ ꯑꯩꯅ ꯊꯣꯝꯗ꯭ꯔꯤ ꯍꯥꯏꯒ ꯃꯆꯤꯟ ꯊꯤ ꯍꯥꯏ ꯑꯩꯕꯨ ꯀꯔꯤ ꯍꯥꯏꯗꯣꯏꯅꯣ ꯑꯩꯅ ꯄ꯭ꯔꯤꯊꯤꯕꯤꯗ ꯅꯪ ꯈꯛꯇꯅꯦꯀꯣ ꯃꯤꯒꯤ ꯋꯥ ꯊꯥꯖꯗꯕꯁꯨ ꯁꯦ ꯍꯥꯏꯌꯦꯕ ꯑꯗꯨꯒ ꯎ ꯃꯥꯒꯤ ꯑꯉꯥꯡ ꯃꯈꯣꯟꯁꯨ ꯌꯥꯝ ꯇꯥꯏꯌꯦꯕꯀꯣ
ꯑꯉꯥꯡ ꯃꯈꯣꯟ ꯍꯥꯏꯕꯗꯤ
ꯃꯆꯥ ꯃꯆꯥ ꯑꯗꯨꯒꯤ ꯑꯩꯅ ꯅꯨ ꯇꯨꯅ ꯅꯪꯉꯣꯟꯗ ꯎꯝ ꯋꯥ ꯀꯩ ꯍꯥꯏꯗꯣꯏꯅꯣ ꯆꯤꯟ ꯑꯗꯨꯝ ꯊꯤꯕꯒꯤ ꯅꯪ ꯑꯩꯉꯣꯟꯗꯁꯨ ꯊꯥꯖꯗꯕ ꯃꯥꯜꯂꯤꯗ ꯍꯥꯏꯕ ꯑꯗꯣ ꯃꯥꯁꯨ ꯅꯣꯏ ꯑꯗꯨꯗꯤ ꯍꯅꯛꯇꯗ ꯍꯥꯏ
ꯑꯗꯨ ꯑꯗꯨꯒꯤ ꯅꯠꯇꯦꯗ ꯍꯥꯏꯗꯤ ꯈꯔ ꯀꯩꯅꯣ ꯇꯧꯋꯤꯅꯦꯍꯦ
ꯀꯔꯤ ꯇꯧꯕ꯭ꯔꯣ
ꯃꯃꯝ ꯃꯇꯨꯗꯗꯤ ꯆꯤꯟꯊꯤꯗꯦ ꯍꯥꯏꯔꯦꯕ ꯃꯥꯁꯦ
ꯅꯠꯇꯦ ꯑꯩꯅ ꯍꯥꯏꯕꯗꯤ ꯑꯩꯅ ꯍꯥꯏꯕꯗꯤꯀꯣ ꯅꯠꯇꯨꯅ ꯅꯪꯉꯣꯟꯗ ꯆꯤꯟꯅ ꯑꯗꯨꯝ ꯊꯤꯒꯟꯕꯒꯤ ꯑꯩꯅꯁꯨ ꯊꯤꯅ ꯈꯟꯕ꯭ꯔꯥ ꯍꯥꯏꯕ ꯑꯩꯅ ꯍꯥꯏꯥꯏꯕꯅꯤꯗ ꯐꯥꯒꯤ ꯇꯧꯕꯅꯤꯗ ꯃꯤꯅ ꯊꯥꯛ ꯆꯥꯛ ꯆꯥꯗ꯭ꯔꯤ ꯍꯥꯏꯔꯒ ꯍꯧꯖꯤꯛꯄꯨ ꯅꯨꯄꯤꯅ ꯆꯥꯛ ꯆꯥꯗ꯭ꯔꯒ ꯂꯩꯕ꯭ꯔꯣ ꯄꯨꯡ ꯄꯨꯡ ꯑꯦꯂꯚꯦꯟ ꯇꯥꯗꯧꯔꯦꯅ ꯃꯥꯅ ꯉꯥꯛꯂꯒ ꯂꯩꯕ ꯑꯩꯉꯣꯟꯗ ꯊꯥꯖꯗꯕ
ꯎꯝ ꯗꯦꯜꯂꯤꯗ ꯂꯩꯔꯤꯗꯤ ꯎꯄꯥꯏ ꯂꯩꯇꯦꯗꯅ
ꯑꯍꯣꯏ ꯑꯩꯅꯗꯤ ꯑꯩꯒꯤ ꯂꯩꯐꯝ ꯍꯥꯏꯗꯤ ꯍꯥꯏꯗꯕ
ꯍꯥꯥ
ꯑꯩꯒꯤ ꯂꯩꯐꯝꯗꯤ ꯍꯥꯏꯗꯕ ꯍꯥꯡꯗꯕꯅꯣ ꯑꯦ ꯀꯃꯥꯏꯅ ꯍꯥꯏꯅꯤꯤ ꯑꯩ ꯂꯩꯐꯝꯗꯣ ꯑꯩ ꯂꯩꯐꯝ ꯈꯥꯡꯗꯗꯤ ꯍꯣꯏ ꯑꯃꯁꯨ ꯒ꯭ꯌꯥꯟ ꯇꯥꯗꯤ ꯇꯥꯒꯅꯤ ꯍꯣꯏ ꯑꯦ ꯍꯪꯗ꯭ꯔꯒ ꯑꯩꯗꯤ ꯀꯩꯂꯥꯎ ꯂꯧꯗꯣꯏꯔꯣꯏꯕ ꯑꯩ ꯁꯤꯗ ꯂꯩ ꯑꯩ ꯁꯤꯗ ꯂꯩ
ꯍꯥꯏꯕꯤꯗꯕꯅꯤꯅꯦ ꯗꯦꯜꯂꯤ ꯍꯥꯏꯕꯁꯤꯦ ꯐꯗꯤ ꯅꯠꯇꯦꯅꯦ ꯀꯦꯄꯤꯇꯦꯜꯅꯤꯅꯦ
ꯏ ꯏ ꯏ ꯅꯣꯏꯒꯤ ꯂꯩꯐꯝꯗ ꯑꯗꯨꯝ ꯅꯨꯡꯉꯥꯏꯅꯦ
ꯅꯪ ꯀꯔꯤ ꯇꯧꯔꯤꯕ꯭ꯔꯣ ꯊꯕꯛꯀꯨꯝꯕ ꯇꯧꯕ꯭ꯔꯣ
ꯊꯕꯛ ꯇꯧꯗꯦꯗ ꯊꯕꯛ ꯇꯣꯛꯑꯦ ꯑꯩ ꯌꯨꯝ ꯁꯥꯡꯉꯦ ꯔꯦꯟ ꯔꯦꯟꯗ ꯔꯦꯟꯒꯤ ꯌꯨꯝ ꯁꯪꯕ
ꯁꯪꯕ ꯍꯥꯏꯕꯗꯤ ꯀꯩꯅꯣ ꯅꯪ ꯑꯗꯨ ꯅꯪ ꯊꯕꯛ ꯊꯕꯛ ꯇꯧꯗ ꯑꯆꯥ ꯑꯆꯥꯆꯥ ꯑꯆꯥ
ꯑꯩ ꯊꯕꯛ ꯇꯧꯔꯝꯃꯦ ꯑꯩ ꯄꯣꯛꯄꯀꯣ ꯑꯩꯒꯤ ꯐꯦꯃꯤꯂꯤ ꯄ꯭ꯔꯣꯕ꯭ꯂꯦꯝ ꯂꯩꯕ ꯑꯗꯨꯒꯤ ꯑꯩ ꯆꯠꯈꯤꯕ ꯑꯗꯨꯗ ꯆꯥꯟꯗꯤꯒꯔꯗ ꯆꯠꯄꯅꯦꯕ
ꯀꯃꯥꯏꯅ ꯐꯦꯃꯤꯂꯤꯗ ꯆꯥꯟꯗꯤꯒꯔꯗꯥ ꯂꯩꯕ
ꯅꯠꯇꯦ ꯑꯩꯒꯤ ꯏꯅꯧꯅꯨꯄꯥ ꯒꯥꯔꯤ ꯑꯦꯛꯁꯤꯗꯦꯟ ꯇꯥꯕ
ꯑꯣ
ꯑꯗꯨꯒꯤ ꯑꯩ ꯆꯠꯄ ꯃꯥꯗꯣ ꯑꯩꯒꯤ ꯁꯨꯇꯤ ꯊꯣꯛꯄꯅꯦꯕꯀꯣ
ꯎꯝ
ꯇ ꯗꯥꯎ ꯌꯥꯗꯕ ꯍꯥꯏꯇꯥꯥꯔꯦꯅꯦ ꯃꯣꯏ ꯇꯦꯛꯁꯤꯗꯣ ꯄꯨꯂꯞ ꯎꯝ ꯒꯥꯔꯤ ꯑꯦꯛꯁꯤꯗꯦꯟ ꯇꯥꯔꯒ ꯗ꯭ꯔꯥꯏꯚꯔꯗꯤ ꯁꯤꯈ꯭ꯔꯦ ꯑꯗꯨꯒꯤ ꯑꯩ ꯑꯩ ꯎꯄꯥꯏ ꯂꯩꯇꯕꯒꯤ ꯃꯅꯥꯛꯇ ꯆꯠꯂꯦ ꯑꯗꯨ ꯑꯩ ꯑꯣꯜꯃꯣꯁ ꯋꯥꯟ ꯃꯥꯟ ꯂꯩꯈ꯭ꯔꯦ ꯑꯗꯨ ꯃꯃꯥꯡꯁꯨ ꯌꯨꯝꯊ ꯊꯣꯛꯑꯦꯕ ꯑꯗꯨꯁꯨ ꯐꯦꯃꯤꯂꯤ ꯒꯤ ꯄ꯭ꯔꯣꯕ꯭ꯂꯦꯝ ꯑꯣꯏꯗꯣꯏꯕ ꯑꯗꯨꯒꯤ ꯑꯗꯨ ꯑꯩ ꯑꯗꯨꯝ ꯀꯟꯇꯤꯅꯌꯨꯁꯂꯤ ꯑꯦꯞꯁꯦꯟ ꯑꯣꯏꯕ ꯑꯗꯨ ꯑꯩ ꯅꯨꯡꯉꯥꯏꯇ꯭ꯔꯕ ꯑꯗꯨꯒꯤ ꯑꯩꯅ ꯑꯩꯒꯤ ꯊꯕꯛꯇꯣ ꯗꯥꯏꯔꯦꯛ ꯑꯦꯁꯀꯣꯟ ꯇꯧꯕ ꯅꯦꯗꯥ
ꯎꯝ ꯑꯗꯨꯗꯤ ꯗꯥꯎ ꯌꯥꯗꯦꯅ
ꯑꯍꯣꯏ ꯗꯥꯎꯌꯥꯗꯦ ꯑꯗꯣ ꯏꯟꯇꯔꯚꯤꯌꯨ ꯆꯠꯄꯁꯨ ꯇꯥꯟꯗꯅ ꯉꯥꯏꯍꯥꯛꯇꯪ ꯄꯣꯊꯥꯈꯤꯒꯦꯅ ꯄꯣꯊꯥꯕꯅꯤꯗ ꯑꯩꯅ
ꯄꯩꯁꯥ ꯄꯩꯁꯥ ꯇꯥꯟꯕꯤꯌꯣ ꯄꯩꯁꯥ ꯇꯥꯟꯕꯤꯌꯣ ꯄꯩꯁꯥ ꯇꯥꯟꯕ ꯈꯛꯇꯅꯦ ꯍꯟꯗꯛꯇꯤ ꯊꯕꯛ ꯈꯔ ꯌꯦꯡꯉꯒ
ꯑꯩꯗꯤꯅꯦ ꯇꯥ ꯇꯥꯕ꯭ꯔꯥ ꯑꯩꯗꯤ ꯄꯩꯁꯥ ꯇꯥꯟꯕ꯭ꯔꯥ ꯆꯪꯕ꯭ꯔꯥꯕꯨ ꯕꯀꯤ ꯑꯣꯏꯅ ꯊꯣꯛꯇꯣꯏꯔꯥ ꯈꯪꯗ꯭ꯔꯦ ꯁꯤꯂꯔꯤꯁꯨ ꯌꯥꯝ ꯄꯤꯛꯑꯦ
ꯀꯌꯥ
ꯃꯇꯨꯡ ꯏꯟꯅ ꯁꯤꯜꯂꯔꯤꯁꯨ ꯑꯝꯇ ꯂꯦꯝꯗꯦꯗ ꯆꯞ ꯆꯥꯕꯤꯅꯦꯗꯣ ꯈꯪꯗꯦ ꯍꯟꯗꯛꯇꯤ
ꯁꯦꯂꯔꯤ ꯀꯔꯝꯕ ꯕꯦꯁꯇ ꯄꯤꯕ꯭ꯔꯣ ꯍꯥꯏꯕꯗꯤ ꯗꯦꯁ ꯗꯦ ꯄꯤꯕ꯭ꯔꯣ ꯋꯤꯛꯂꯤꯗꯥ ꯄꯤꯕ꯭ꯔꯣ
ꯃꯟꯗ ꯄꯤꯌꯦ ꯑꯩꯈꯣꯏꯒꯤꯗꯤ
ꯑꯠꯆꯥ ꯀꯌꯥ ꯅꯤꯐꯨ ꯌꯥꯎꯗꯕ꯭ꯔꯣ
ꯅꯤꯐꯨ ꯍꯥꯏꯕꯗꯤ
ꯐꯣꯔꯇꯤ
ꯆꯠꯂꯣ ꯑꯥꯗ ꯀꯗꯥꯏꯗꯒꯤ ꯐꯣꯔꯇꯤꯅꯣ ꯅꯪ
ꯀꯩꯅ ꯅꯪ ꯀꯔꯝꯕ ꯗꯤꯄꯥꯔꯠꯃꯦꯟꯗ ꯊꯕꯛ ꯇꯧꯕ꯭ꯔꯣ ꯕꯤ ꯄꯤ ꯑꯣꯒꯨꯝꯕ ꯅꯠꯇ꯭ꯔꯒ ꯁꯦꯜꯁ ꯀꯥꯔꯝꯕꯗꯅꯣ
ꯅꯠꯇꯦ ꯑꯩꯗꯤ ꯅꯔꯁ ꯑꯣꯏꯕ
ꯑꯆꯥ ꯅꯔꯁꯁꯦ ꯋꯥꯗꯤ ꯋꯕꯥ ꯅꯤꯅꯦ ꯋꯥꯔꯤ ꯇꯥꯕꯗꯥ
ꯑꯍꯣꯏ ꯋꯥꯏꯑꯦ ꯑꯩꯈꯣꯏꯅ ꯀꯩꯍꯥꯏꯗꯣꯏꯅꯣ ꯍꯣꯁꯄꯤꯇꯥꯜ ꯑꯆꯧꯕꯗꯁꯨ ꯆꯪꯡꯕꯀꯣ ꯍꯩꯄꯥ ꯁꯥꯔꯒ ꯁꯤꯗꯧꯔꯦ ꯍꯣꯁꯄꯤꯇꯥꯜ ꯈꯔ ꯄꯤꯛꯑꯗꯤ ꯅꯨꯡꯉꯥꯏꯕꯅꯦ ꯑꯗꯣ ꯑꯩꯈꯣꯏꯁꯨ ꯈꯪꯗꯕ ꯗ ꯑꯐꯥꯕꯗ ꯇꯧꯔꯤꯁꯦ ꯆꯥꯡꯅ ꯎ ꯇꯧꯅꯤꯡꯗ꯭ꯔꯦ
ꯎ ꯁꯤ ꯀꯨꯟꯃꯉꯥ ꯍꯦꯟꯕ꯭ꯔꯣ ꯅꯣꯏꯒꯤ
ꯎꯝ ꯀꯨꯟꯊ꯭ꯔꯥꯗꯤ ꯁꯥꯏꯌꯦ ꯑꯗꯣ ꯏꯟꯍꯦꯟꯗꯣ ꯀꯨꯟ ꯃꯉꯥꯇꯪ ꯄꯤꯅꯦ ꯄꯤ ꯑꯦꯐ ꯀꯩꯀꯥ ꯍꯣꯏ ꯄꯤ ꯑꯦꯐ ꯍꯦꯜ ꯏꯟꯁꯨꯔꯦꯟꯁ ꯀꯨꯝꯕ ꯀꯩꯀꯥ ꯌꯥꯝ ꯀꯥꯞꯄꯨꯀꯣ
ꯑꯆꯥ
ꯑꯗꯨꯒꯤ
ꯑ ꯌꯥ
ꯏꯁꯂꯔꯤ ꯌꯥꯝꯗꯦ ꯊ ꯊꯕꯛꯀ ꯆꯥꯟꯅꯗꯦꯕ ꯇꯧꯔꯤꯕ ꯊꯕꯛꯇꯨꯒ ꯄꯤꯔꯤꯕꯗꯨ ꯌꯥꯝ ꯆꯥꯟꯅꯗꯦ
ꯍꯣꯏꯗ ꯍꯗ ꯍꯟꯗꯛꯁꯦ ꯌꯥꯗ꯭ꯔꯦꯗ ꯅꯔꯁꯀꯨꯝꯕ ꯈꯪꯗꯦ ꯑꯩꯁꯨ ꯑꯦꯝ ꯕꯤ ꯑꯦ ꯇꯧꯔꯝꯕꯅꯤ
ꯑꯥ ꯑꯗꯨꯒ ꯀꯩ ꯇꯧꯔꯒꯦ ꯀꯩ ꯇꯧꯕ꯭ꯔꯥ ꯍꯟꯗꯛꯅ
ꯑꯗꯨꯝꯥ ꯀꯔꯤꯕꯣ ꯑꯩ ꯑꯩ ꯍꯧꯖꯤꯛꯔꯣ
ꯎꯝ ꯅꯠꯇꯦ ꯍꯧꯖꯤꯛ ꯒꯨꯍꯥꯇꯤꯗ ꯂꯩꯕꯣ ꯀꯔꯤ ꯀꯔꯤ ꯇꯧꯕ꯭ꯔꯥ ꯍꯥꯏꯕ
ꯑꯦꯛꯖꯥꯝ ꯊꯥꯔ ꯂꯩ ꯑꯩ ꯄ꯭ꯔꯥꯏꯚꯦꯠꯇ ꯊꯕꯛ ꯇꯧꯅꯤꯡꯗꯕꯒꯤ
ꯐꯍꯤꯗꯥ ꯑꯩꯗꯤ ꯑꯩꯒꯤ ꯕ꯭ꯔꯦꯟꯁꯨ ꯐꯠꯇꯦ ꯀꯝꯄꯤꯇꯤꯁꯟ ꯀꯝꯄꯤꯇꯤꯁꯟ ꯀꯝꯄꯤꯇꯤꯇꯤꯞ ꯊꯥꯗꯧꯕ ꯑꯦꯛꯖꯥꯝꯒꯤ ꯄꯕ꯭ꯔꯦꯟ ꯅꯠꯇꯦ ꯑꯩꯒꯤꯗꯣ
ꯑ ꯑꯗꯨꯗꯤ ꯂꯥꯛꯑꯣ ꯑꯩꯅ ꯁꯀ꯭ꯔꯨ ꯈꯔ ꯂꯦꯡꯍꯟꯒꯦ
ꯁꯦꯝꯃꯁꯨ ꯌꯥꯔꯣꯏ ꯕ꯭ꯔꯦꯟꯗꯣ
ꯎꯝ
ꯂꯔꯤꯛ ꯍꯩꯕ ꯈꯣꯏꯗꯤ ꯄꯥꯎꯍꯦ
ꯅꯔꯁꯈꯖꯤ ꯊꯕꯛ ꯆ ꯍꯣꯏ ꯍꯣꯏ ꯍꯣꯏ ꯄꯥꯒꯗꯕꯅꯦ ꯑꯗꯨꯗꯤ ꯑꯩꯈꯣꯏꯁꯨ ꯌꯦꯡꯕ ꯇꯥꯔꯦ ꯑꯦꯛꯖꯥꯝ ꯅꯛꯁꯤꯜꯂꯦ ꯃꯇꯝ ꯂꯩꯇꯕꯒꯤ ꯑꯗꯨꯝ ꯐ꯭ꯔꯤ ꯇꯥꯏꯝ ꯂꯩꯕ ꯃꯇꯝꯗ ꯑꯣꯏꯁꯥꯕꯅꯤꯗꯝꯃꯤꯕ
ꯍꯣꯏꯗ ꯀꯅꯥꯅ ꯂꯥꯏꯔꯤꯛ ꯑꯗꯨꯝ ꯄꯥꯒꯗ꯭ꯔꯣ ꯑꯗꯨꯗꯤ ꯑꯦꯛꯖꯥꯝ ꯄꯥꯁ ꯇꯧꯕ꯭ꯔꯕ ꯑꯥ ꯃꯦꯟꯇꯦꯜ ꯃꯦꯟꯇꯦꯜꯗ ꯃꯦꯟꯇꯦꯜ ꯋꯥꯠꯇ ꯊꯦꯡꯅꯔꯅꯤ ꯑꯗꯨꯝ
ꯑ ꯅꯗꯤꯤ
ꯎꯝ
ꯅꯔꯁꯁꯨ ꯖꯥꯖꯥꯠ ꯂꯩꯀꯣ
ꯀꯔꯔꯤ
ꯅꯔꯁꯁꯦ ꯑꯃ ꯍꯛ
ꯅꯠꯇꯦ ꯅꯔꯁꯦ ꯑꯍꯨꯝ ꯑꯍꯨꯝ ꯈꯥꯏꯗꯣꯛꯄꯅꯦ ꯑꯦꯟ ꯑꯦꯝ ꯖꯦꯅꯦꯝꯁ ꯕꯤ ꯑꯦꯁ ꯁꯤ ꯍꯥꯏꯅ
ꯑ
ꯑ ꯃ ꯇꯨ ꯏꯔꯁ ꯀꯣꯔꯁ ꯑꯃꯅ ꯊ꯭ꯔꯤ ꯏꯔ ꯀꯣꯔꯁ ꯑꯃꯅ ꯐꯣꯔꯠ ꯏꯔ ꯀꯣꯔꯁ ꯑꯣꯏꯕ
ꯎꯝ ꯑꯗꯨ ꯅꯪꯗꯤ ꯀꯥꯏꯗꯤ ꯇꯝꯍꯧꯕ ꯍꯥꯏꯕꯗꯤ ꯅꯪꯒꯤ ꯅꯔꯁꯤꯡꯗꯣ
ꯑꯩ ꯑꯟꯗ꯭ꯔꯥꯗ
ꯑꯁ ꯀꯣꯏꯕꯗꯤ ꯐꯅꯦ ꯀꯣꯏꯔꯦꯅꯦꯗꯨꯗꯤ
ꯀꯣꯏꯗꯔꯤꯗ ꯀꯣꯏ ꯈꯣꯏ ꯐꯪꯗꯦ ꯑꯩ ꯃꯔꯨꯞꯁꯦ ꯀꯩ ꯍꯥꯏꯗꯣꯏꯅꯣ ꯌꯦꯒꯟ ꯇꯥꯗꯦꯗ
ꯑꯁ ꯑꯩ ꯗꯦꯜꯂꯤꯗ ꯂꯩꯕ ꯃꯇꯝꯗ ꯁꯨꯃꯥꯏꯅ ꯐꯣꯟ ꯇꯧꯕ ꯆꯥꯟꯁ ꯐꯪꯉꯗꯤ ꯃꯔꯨꯞ ꯌꯥꯝ ꯇꯤꯟꯅꯕ ꯆꯥꯟꯁ ꯐꯪꯒꯅꯤꯅꯦ
ꯑꯁ ꯑꯩꯈꯣꯏꯁꯨꯅꯦ ꯏꯃꯥꯟꯅꯕꯤꯅ ꯑꯩꯉꯣꯟꯗ ꯀꯔꯤ ꯍꯥꯏꯕ꯭ꯔꯥ ꯃꯥꯗꯤ ꯒꯨꯍꯥꯇꯤꯒ ꯆꯍꯤ ꯑꯍꯨꯝ ꯒꯨꯝꯕ ꯇꯧꯔꯝꯕꯅꯦꯕꯀꯣ
ꯑꯣ
ꯃꯅ ꯁꯤꯗ ꯌꯥꯝ ꯋꯥꯏ ꯑꯃꯨꯛꯀ ꯃꯥꯒꯤ ꯍꯣꯁꯄꯤꯇꯥꯜ ꯒꯨꯍꯥꯇꯤꯗ ꯍꯜꯂꯁꯦ ꯍꯌꯦꯡ ꯑꯩꯉꯣꯟꯗ ꯑꯩꯅ ꯂꯥꯁ ꯑꯣꯞꯁꯟ ꯊꯝꯃꯣ ꯍꯥꯏꯈ꯭ꯔꯕꯅꯦ
ꯇꯣꯂꯣꯞꯇꯤ ꯆꯥꯎꯔꯝꯃꯣꯏꯗ ꯁꯤꯗꯗꯤ
ꯈꯪꯗꯦ ꯆꯥꯎꯕ꯭ꯔꯥ ꯆꯥꯎꯗꯕ꯭ꯔꯥꯗꯤ
ꯍꯜꯂꯥꯎ ꯍꯜꯂꯥꯎꯑꯣ ꯁꯤꯗꯒꯤ ꯊꯦꯡꯅꯔꯁꯦ
ꯅꯁꯨ ꯂꯥꯛꯑꯣ ꯂꯥꯛꯑꯣ ꯁꯤꯗꯒꯤ ꯊꯦꯡꯅꯔꯁꯦ
ꯑꯩꯗꯤ ꯑꯩꯗꯤ ꯊꯕꯛ ꯇꯧꯗ꯭ꯔꯗꯤ ꯑꯗꯨꯗꯤ ꯂꯥꯛꯅꯤꯡꯗ꯭ꯔꯦꯗ ꯑꯩꯗꯤ ꯂꯩꯅꯤꯡꯗꯤ ꯀꯩ ꯇꯧꯕ ꯈꯪꯗꯦ ꯖꯒꯥꯗꯣ
ꯐꯗꯤ ꯐꯠꯇꯦꯗ ꯗꯦꯜꯂꯤꯁꯦ ꯆꯥꯟꯗꯤꯒꯔꯗꯤ ꯑꯃꯨꯛꯀ ꯅꯨꯡꯉꯥꯏꯌꯦꯀꯣ ꯑꯩ ꯅꯍꯥꯟ ꯋꯥꯟ ꯃꯟ ꯂꯩꯕꯗꯣ ꯌꯥꯝ ꯅꯥꯟꯁꯨ ꯅꯥꯜꯂꯦ ꯑꯗꯨꯝ ꯔꯨꯜꯁꯇꯣ ꯑꯗꯨꯝ ꯐꯖꯩꯌꯦ ꯌꯥꯔꯦ ꯗꯦꯜꯂꯤꯗꯤ ꯎꯝ
ꯆꯅꯤꯒꯠꯇꯗꯤ ꯅꯪ ꯃꯣꯛꯀꯔꯤ ꯇꯧꯔꯝꯕ
ꯑꯔꯦꯟꯅ ꯉꯁꯥꯏꯅꯣꯅ ꯄꯥꯟꯔꯒ
ꯑꯣ ꯑꯩꯅꯗꯤ ꯑꯗꯨꯝ ꯊꯕꯛꯀꯤꯗ ꯈꯜꯂ ꯂꯩꯕꯒꯤꯅꯤꯅꯦ
ꯅꯠꯇꯦ ꯅꯠꯇꯦ ꯑꯩꯅꯧ ꯅꯨꯄꯥꯗꯣ ꯑꯗꯨꯨꯗ ꯆꯠꯂꯦ ꯑꯣꯄꯔꯦꯁꯟ ꯇꯧꯋꯦ ꯃꯥ ꯗꯦꯠꯇꯨ ꯗꯤꯁ ꯃꯟ ꯖꯨꯂꯥꯏ ꯗꯦꯠꯇꯨꯗ ꯃꯅꯤꯄꯨꯔ ꯊꯥꯗꯣꯛꯈ꯭ꯔꯕꯅꯦ
ꯃꯥꯗꯤ ꯆꯥꯟꯗꯤꯒꯔꯠꯇ ꯀꯔꯤ ꯇꯧꯕ ꯊꯕꯛ ꯁꯤꯐꯥꯏ ꯑꯃ ꯇꯧꯕ꯭ꯔꯣ
ꯆꯥꯟꯗꯤꯒꯔꯠꯇ ꯅꯠꯇꯦ ꯄꯟꯖꯥꯕꯇ ꯃꯥꯗꯤ ꯂꯥꯏꯔꯤꯛ ꯇꯝꯕ ꯃꯥꯁꯨ
ꯆꯟꯗꯤꯒꯔꯠ ꯁꯦ ꯄꯟꯖꯥꯕ ꯀꯤ ꯀꯩꯅ ꯅꯠꯇ꯭ꯔꯣ
ꯎ ꯃꯥꯟꯅꯗꯦ ꯊ꯭ꯔꯤ ꯑꯥꯋꯔꯁꯀꯨꯝꯕ ꯗꯤꯁꯇꯦꯟ ꯂꯩꯌꯦ ꯃꯣꯏ
ꯄꯟꯖꯥꯕ ꯅꯁꯇꯩ ꯆꯥꯟꯗꯤꯒꯔ ꯅ ꯀꯩꯅꯣ ꯀꯦꯄꯤꯇꯜ ꯅꯠꯇ꯭ꯔꯣ ꯑꯩ ꯉꯥꯎꯋꯦ
ꯎꯝ ꯅꯠꯇꯦ ꯈꯪꯗꯦ ꯑꯩꯁꯨꯨꯗꯨꯗꯤ ꯑꯗꯣ ꯃꯅꯥꯗꯦꯕ ꯆꯥꯟꯗꯤꯒꯔ ꯃꯣꯏꯅ ꯑꯦꯛꯁꯤꯗꯦꯟ ꯇꯥꯕꯁꯤꯅ ꯍꯔꯤꯌꯥꯅꯥꯒ ꯗꯦꯜꯂꯤꯒꯤ ꯀꯥꯔꯛꯇ ꯑꯣꯏꯗꯣꯏꯅꯦꯕ ꯑꯗꯣ ꯍꯔꯤꯌꯥꯅꯥꯗ ꯍꯣꯁꯄꯤꯇꯥꯜ ꯐꯥꯕ ꯂꯩꯇꯕꯒꯤ ꯗꯦꯜꯂꯤ ꯄꯨꯈꯠꯂꯗꯤ ꯃꯣꯏꯁꯦ ꯁꯤ ꯁꯤꯛꯁ ꯑꯥꯔꯁꯀꯨꯝꯕ ꯄꯥꯏꯌꯦꯕ ꯃꯣꯏꯒꯤ ꯂꯥꯏꯐꯁꯦ ꯔꯤꯛꯁ ꯂꯩꯌꯦꯕ ꯑꯗꯨꯒꯤ ꯑꯗꯨ ꯍꯌꯥꯔꯅꯥꯗꯒꯤ ꯀꯩꯅꯣ ꯆꯠꯄꯗꯤ ꯄꯨꯡ ꯑꯃꯒꯤ ꯗꯤꯁꯇꯦꯟꯁꯅꯦꯕꯀꯣ ꯑꯗꯨꯒꯤ ꯑꯅꯛꯄꯗ ꯑꯣꯏꯅꯅꯤꯄꯨꯔꯈ꯭ꯔꯕ
ꯑꯣꯀꯦ ꯑꯣꯀꯦ ꯑꯣꯀꯦ
ꯑꯩꯈꯣꯏ ꯑꯣꯏꯅ ꯂꯥꯛꯄ ꯑꯩꯈꯣꯏ ꯄꯦꯔꯦꯟꯁꯁꯨ ꯆꯪꯪꯂꯛꯑꯦ ꯃꯃꯥꯟꯅꯕ ꯑꯩꯈꯣꯏꯅꯗꯤ ꯗꯤ ꯑꯔꯨ ꯑꯆꯥꯎ ꯉꯥꯛꯇꯅꯦꯕꯀꯣ ꯃꯣꯏ ꯁꯣꯛꯄꯗꯣ ꯑꯗꯣ ꯃꯣꯏ ꯁꯨ ꯄꯨꯂꯥꯞ ꯂꯥꯛꯑꯦ
ꯎꯝ
ꯄꯦꯔꯦꯟꯁ ꯈ ꯍꯥꯏꯏꯗꯨꯒ
ꯅꯣꯏ ꯊꯕꯛ ꯇꯧꯕꯈꯗꯤ ꯃꯔꯨꯞ ꯌꯥꯝꯃꯅꯤꯅꯦ ꯗꯦꯜꯂꯤꯒꯨꯝꯕꯗꯗꯤ
ꯌꯥꯝꯗꯦꯗ ꯑꯩꯈꯣꯏꯗꯣ ꯃꯤ ꯇꯤꯟꯅꯕ ꯍꯩꯇꯦ ꯑꯩꯗꯤ ꯃꯤ ꯇꯤꯟꯅꯕ ꯍꯩꯇꯕꯒꯤ ꯑꯩ ꯃꯔꯨꯞꯁꯨ ꯌꯥꯝꯗꯦꯗ
ꯑꯩ ꯑꯩ ꯂꯥꯛꯀꯦ ꯑꯗꯨꯗꯤ ꯇꯤꯟꯅꯕ ꯌꯥꯒꯔꯣ
ꯇ ꯅꯁꯦꯅ ꯇꯅ ꯑꯗꯨꯗꯤꯤ ꯃꯔꯨꯞ ꯑꯣꯏꯁꯤꯗꯤ ꯍꯧꯖꯤꯛ
ꯍꯣꯏꯗ ꯍꯣꯏ ꯑ ꯉꯥꯏꯈꯣ ꯉꯁꯥꯏ ꯄꯥꯟꯖꯕꯒꯤꯗꯣ ꯅꯪꯁꯨ ꯑꯩꯕꯨ ꯌꯥꯝ ꯉꯥꯎꯍꯜꯂꯤ ꯂꯦ ꯄꯟꯖꯥꯕꯁꯤꯗꯤ ꯏꯁꯇꯦꯠꯅꯦꯕ
ꯎꯝ
ꯑꯗꯨꯒ ꯆꯥꯟꯗꯤꯒꯔ ꯍꯥꯏꯕꯗꯨ ꯀꯦꯄꯤꯇꯜꯅꯤ ꯑꯩꯅ ꯍꯥꯏꯕꯗ ꯆꯨꯝꯃꯦ ꯅꯪ ꯏꯝꯐꯥꯜꯒ ꯃꯅꯤꯄꯨꯔꯒꯨꯝꯕꯅꯦ
ꯀꯔꯤ ꯅꯠꯇꯦ ꯑꯗꯨ ꯑꯩꯁꯨ ꯈꯪꯗ꯭ꯔꯦ ꯑꯗꯨꯗꯤ ꯂꯩꯐꯝꯥꯕꯨꯗꯤ ꯈꯦꯠꯅꯩꯌꯦ ꯑꯩꯈꯣꯏ ꯆꯠꯄꯗꯣ ꯗꯤꯁꯇꯦꯟꯕꯨꯗꯤ ꯂꯩꯌꯦꯕ ꯄꯨꯡ ꯑꯅꯤ ꯑꯍꯨꯝ ꯑꯩꯅ ꯁꯝꯅ ꯍꯥꯏꯈꯤꯅꯦ ꯅꯪꯅ ꯏꯝꯐꯥꯜꯒ ꯀꯩꯅꯣꯒꯨꯝꯕꯅꯦ ꯑꯩ ꯍꯥꯏꯒꯁꯦ ꯏ ꯐꯥꯜꯒꯥ ꯍꯣꯏ ꯏꯝꯐꯥꯜꯒ ꯁꯅꯥꯄꯇꯤꯒꯨꯝꯕ ꯑꯗꯨꯃꯥꯏꯅ ꯑꯣꯏꯗꯣꯏꯅꯦ ꯍꯥꯏꯗꯤ ꯃꯐꯝ ꯑꯃ ꯅꯠꯇꯦꯕ ꯏꯝꯐꯥꯜ ꯍꯥꯏꯔꯒ ꯑꯗꯨꯒꯒ
ꯏꯝꯐꯥꯜ ꯍꯥꯏꯔꯒ ꯎꯔꯤꯄꯣꯛꯒꯨꯝꯕ ꯅꯠꯇꯦꯕ ꯆꯠꯈꯤꯅꯦꯕ ꯈꯔ ꯁꯅꯥꯄꯇꯤꯒꯨꯝꯕ ꯑꯗꯨꯃꯥꯏ ꯑꯣꯏꯗꯣꯏꯅꯤ
ꯄꯟꯖꯥꯕꯒꯤ ꯃꯅꯨꯡꯗ ꯖꯒꯥ ꯄꯟꯖꯕ ꯑꯅ ꯑꯇꯣꯞꯄ ꯂꯩꯕ ꯃꯥꯂꯦ ꯑꯗꯨꯗꯤ
ꯍꯣꯏ ꯃꯅꯤꯄꯨꯔ ꯍꯥꯏꯔꯒ ꯏꯝꯐꯥꯜ ꯍꯥꯏꯗꯨꯗꯤ ꯑꯗꯨꯕꯨ ꯑꯗꯨ ꯄꯟꯖꯥꯕꯀ ꯆꯥꯟꯗꯤꯒꯔꯕꯨꯗꯤ ꯃꯐꯝ ꯑꯃ ꯅꯠꯇꯦꯕ ꯈꯥꯏꯗꯣꯛꯑꯦꯕ ꯑꯃꯨꯛꯀ